ꯍꯜꯂꯣ
ꯇꯥꯔꯕ
ꯇꯥꯔꯦ
ꯐꯖꯅ ꯇꯥꯕ꯭ꯔꯥ ꯇꯞꯄ꯭ꯔꯥ
ꯀꯩꯅꯣ ꯆꯂꯦ ꯏꯀꯣ ꯆꯥ
ꯑꯩ ꯑꯩꯒꯤꯗꯤ ꯁꯤꯗ ꯇꯥꯕꯗ ꯑꯗꯨꯝ ꯇꯞꯄꯦꯕ
ꯇꯞꯄꯦ ꯑꯩꯒꯤꯁꯨ ꯇꯞꯄꯗꯤ ꯑꯗꯣ ꯑꯩꯅ ꯉꯥꯡꯃꯦ ꯑꯃꯨꯛ ꯏꯀꯣꯠ ꯆꯠꯂꯦ
ꯎꯝ ꯑꯩ ꯇꯨꯝꯃ ꯈꯠꯇ ꯉꯥꯏꯔꯤꯌꯦ
ꯏꯁ ꯅꯥꯟ ꯁꯄꯨꯨꯡ ꯀꯌꯥꯒꯦ ꯍꯥꯏꯖ
ꯄꯨꯡ ꯑꯅꯤ ꯃꯈꯥꯏ ꯇꯥꯗꯣꯔꯔꯦ ꯑꯩ ꯉꯥꯏꯍꯥꯛꯇꯪ ꯑꯃꯨꯛ ꯆꯪꯉ ꯂꯩꯊꯣꯛꯣꯔꯦ ꯑꯗꯨꯒ ꯑꯩꯗꯤ ꯀꯉꯥꯏꯅꯀ ꯊꯣꯛꯂꯛꯑꯝꯕꯅꯦ ꯑꯗꯨꯒ ꯄꯨꯡ ꯇꯔꯨ ꯑꯗꯨ꯭ꯋꯥꯏꯗ ꯑ ꯁꯤꯈꯩ ꯇꯨꯝꯂꯅ ꯄꯨꯡ ꯇꯔꯦꯠ ꯇꯥꯔ ꯂꯩ ꯅꯨꯃꯤꯠ ꯊꯣꯛꯂꯛꯄꯗ ꯑꯩꯅ ꯀꯔꯤꯝ ꯆꯩꯔꯤꯁꯤꯕꯨꯨ ꯆꯨꯝ ꯃꯤꯖꯥꯠꯂꯥ ꯍꯠ ꯈꯣꯠꯂꯒ ꯑꯗꯨꯝ ꯊꯥꯒ ꯇꯧꯋ ꯏꯃꯨꯡꯗ ꯆꯠ ꯑꯩ ꯀꯩꯅꯣꯃ ꯂꯩꯔꯑꯦ ꯄꯒꯤ ꯑꯃ ꯂꯩꯔꯑꯦ
ꯑꯩꯅ ꯄꯪꯒꯤ ꯄꯔꯐ꯭ꯌꯨꯝꯗꯣ ꯍꯥꯏꯒꯦꯅ ꯅ ꯑꯃꯨꯛ ꯇꯧꯔꯛꯝꯃꯤꯅꯦ ꯐꯣꯟ ꯅꯉꯣꯟ ꯉꯁꯥꯏ ꯅꯪ ꯄꯥꯏꯔꯛꯇ꯭ꯔꯦ
ꯄꯔꯐ꯭ꯌꯨꯝꯗꯤ ꯌꯥꯎꯋꯦ
ꯑꯃ ꯀꯩꯅꯣ ꯄꯂꯝꯒꯤ ꯀꯔꯤꯕ ꯑ ꯄ꯭ꯂꯂꯝ ꯄ꯭ꯂꯂꯝꯝ ꯂ ꯑꯃ ꯂꯩꯕꯨ ꯄꯦꯟꯅꯤ ꯂꯒꯦ ꯑꯗꯨ ꯃꯅꯡꯁꯤ ꯂꯩ
ꯄ꯭ꯂ ꯄꯔꯐ꯭ꯌꯨꯝꯗꯤ ꯃꯌꯥꯝꯅꯦ ꯍꯋꯥ
ꯑꯩꯗꯤ ꯀ꯭ꯔꯤꯝꯗꯣ ꯀꯣꯠꯂ ꯇꯩꯕꯗꯣ ꯁꯤꯗꯧꯔꯦ ꯑꯗꯨꯒ ꯀꯃꯥꯏꯅ ꯇꯧꯗꯣꯏꯅꯣ ꯑꯗꯨꯕ
ꯈꯥꯡꯗ ꯍꯌꯦꯡ ꯍꯌꯦꯡ ꯑꯃꯃꯨꯛ ꯌꯦꯡꯕꯤꯔꯛꯀꯦ ꯁꯤꯆꯤꯡꯃꯌꯣꯝꯒꯤꯗ
ꯌꯦ ꯃꯣꯍꯜ
ꯑꯣ ꯍꯜꯕꯤꯒꯤꯅꯤꯀꯣ
ꯝ ꯃꯥꯏ ꯀꯝꯄꯅꯤꯒꯤꯗꯨꯕꯣ ꯑꯝꯇ ꯌꯥꯎꯍꯧꯗꯦ ꯍꯥꯏꯄꯣ ꯉꯁꯥꯏꯗꯨꯗꯤ ꯇꯔꯃ ꯀꯣꯛꯕꯕꯗꯤꯌꯥ ꯍ
ꯑꯁꯤꯟꯟꯅꯗꯕ ꯌꯥꯔꯝ ꯅꯪꯅ ꯍꯧꯗꯣꯑꯝ ꯅꯅ ꯁꯤꯖꯤꯟꯅꯧꯕꯅ ꯑꯩꯁꯦ
ꯄꯔꯐ꯭ꯌꯨꯝꯒꯨꯝꯕꯗꯗꯤ ꯂꯩꯔꯨꯒꯤꯅꯨ ꯍꯦ ꯑꯗꯨ ꯑꯩꯒꯤꯁꯤ ꯇꯥꯔꯦ ꯑ ꯑꯥꯔ ꯍꯥꯞꯄꯤꯒꯅꯣ ꯍꯧꯣꯔꯛꯁꯛ ꯄꯥꯝꯃꯣꯏ ꯐꯥꯏꯚ ꯐꯣꯔꯇꯤ ꯅꯥꯏꯟ
ꯀꯩꯅꯣ ꯅꯪ ꯂꯩꯔꯏꯕꯣ ꯁꯟ ꯏꯁ꯭ꯀ꯭ꯔꯤꯟꯂꯕ
ꯃꯣꯏꯁꯔꯥꯏꯖꯔ
ꯅꯪꯅ ꯂꯅꯥꯇꯨ ꯆꯤꯡꯈꯠꯄ ꯑꯗꯨꯃꯥꯏꯅ ꯅꯪ ꯏꯅꯥꯎꯄꯥꯗꯨꯁꯨ ꯇꯧꯋꯦ
ꯁꯥꯏꯅꯁ ꯇꯧꯕꯅꯤ
ꯅꯪ ꯑꯗꯨꯃꯥꯏ ꯑꯗꯨꯗ ꯆꯪꯒꯦ꯭ꯔ ꯑꯩ ꯅꯣꯡꯩ ꯉꯛꯄꯁꯤꯗꯤ ꯉꯔꯥ
ꯑꯥ ꯁꯥꯏꯅꯁ ꯇꯧꯕꯅꯦ ꯑꯦꯂꯔꯖꯤ ꯇꯧꯔꯤꯕ ꯏꯕꯥ ꯑꯩꯅ ꯍꯤꯗꯥꯛ ꯑꯃ ꯍꯥꯞꯃꯤꯟꯅꯩꯅꯦ
ꯅꯪꯒꯤ ꯑꯗꯨꯃꯥꯏꯅ ꯊꯜꯂ ꯆꯈ꯭ꯔ ꯑꯅꯤ ꯆꯞ ꯃꯥꯟꯅꯩ ꯑꯅꯤꯁꯦ
ꯏ ꯃꯥꯅ ꯍꯤꯗꯥꯛ ꯍꯥꯞꯃꯤꯟꯅꯩ ꯑꯩ ꯑꯩ ꯍꯤꯗꯥꯛꯇꯗꯨ ꯃꯦꯝ ꯀꯩꯅꯣ ꯄꯤꯕꯤꯌꯨ ꯂꯩꯗꯕ ꯑꯃꯨꯛ ꯀꯨꯏꯔꯦ ꯍꯤꯗꯥꯛ ꯑꯝꯇ
ꯅ ꯍ ꯀꯩꯇꯥꯑꯦ
ꯑꯩ ꯃꯣꯔꯅꯤꯡ ꯅꯪ ꯍꯌꯦꯡꯗꯒꯤꯩꯅ ꯍꯥꯏꯔꯔꯕꯣ
ꯃꯥꯅꯦꯁ ꯇꯥꯟꯅꯣꯔꯦꯒ
ꯅꯥꯏꯅ ꯐꯩꯌꯦ ꯃꯤꯑꯣꯏ ꯑꯃꯔꯣꯝꯗ ꯋꯥꯔꯁꯨ ꯋꯥꯅꯀꯣ
ꯑꯁ ꯑꯩꯗꯤ ꯉꯁꯥꯏꯗꯤ ꯐꯕ ꯆꯪꯉꯨꯕꯒꯤ ꯑꯗꯨꯝ ꯀꯨꯜ ꯂꯩꯈ꯭ꯔꯦ ꯑꯗꯨꯗꯒꯤ ꯑꯌꯣꯛ ꯑꯝꯇ ꯃꯔꯝ ꯆꯦꯁꯔꯦꯅ ꯍꯪꯉꯤ
ꯑꯦ ꯗꯤ ꯐꯥꯏꯞ ꯀꯟꯗꯤꯁꯟ ꯑꯃꯨꯛ ꯐꯔꯛꯇ꯭ꯔꯣ
ꯑꯁ ꯇꯦꯝꯄꯔꯦꯆꯔ ꯂꯥꯛꯄꯒꯤ ꯕ꯭ꯂꯗ ꯁꯤꯁ ꯀ ꯌꯨꯔꯤꯟ ꯁꯤꯁꯀ ꯇ꯭ꯔꯀꯦꯜꯒ ꯊꯥꯎ ꯍꯥꯞꯄ ꯇ꯭ꯔꯀꯦꯜꯗꯨꯗꯤ ꯑꯩꯅ ꯂꯣꯛꯊꯣꯛꯇꯦ ꯍꯥꯏꯕꯗꯤ ꯊꯥꯎꯗ꯭ꯔꯦ ꯕ꯭ꯂꯠ ꯁꯦꯁꯁꯤꯅ ꯑꯃꯨꯛ ꯑꯐꯪꯕ ꯖꯒꯥꯗꯒꯤ ꯅꯠꯇꯦꯕꯦꯝ ꯃꯥꯒꯤ ꯑꯁꯣꯛꯄ ꯑꯃ ꯂꯩꯕꯗꯣ ꯑꯗꯨꯒꯤ ꯖꯒꯥꯗꯨꯗ ꯑꯅꯛꯄ ꯕꯔꯂꯝꯝꯗꯩ ꯂꯧꯋꯦ ꯌꯦꯡꯉꯣ ꯑꯝꯇ
ꯑꯣ ꯅꯪ ꯑꯁꯦ ꯁꯔꯅꯤ ꯀꯣꯇꯤ ꯊꯤꯕꯗꯣ
ꯎꯝ
ꯑꯩꯒꯤꯁꯨ ꯑꯃꯨꯛ ꯏꯂꯚꯦꯟꯗꯣ ꯐꯪꯕꯗꯅ ꯊꯤ ꯂꯩꯕ
ꯍꯥꯏ ꯑꯩꯅ ꯆꯦ ꯁꯨꯕꯥꯁꯅꯤꯗꯤ ꯍꯩꯔꯣꯏꯗꯅ ꯑꯗꯨꯒꯨꯝꯕꯇ ꯑꯣꯏꯔꯁꯨ ꯑꯗꯨꯒꯤ ꯑꯩꯅ ꯁ ꯁꯥꯟꯅꯩ ꯕ꯭ꯂ ꯁꯦꯁꯇꯨꯗꯤ ꯃꯃꯤ ꯑꯅꯤ ꯆꯪꯗ ꯌꯥꯗꯦꯗꯅ ꯑꯗꯨꯒꯤ ꯑꯩꯅ ꯃꯥꯒ ꯆꯪꯃꯤꯟꯅꯒꯦ ꯇꯧꯕ ꯑꯩꯅ ꯍꯪꯉ ꯉꯥꯟꯅ ꯈꯪꯗꯦꯅ ꯍꯥꯏ ꯎꯝꯥꯁꯦꯅꯈꯣ ꯃꯃꯁꯤ ꯆ ꯊꯃ ꯑ ꯃꯥ ꯉꯁꯥꯏ ꯇꯨꯌꯦꯞꯇ ꯂꯩꯔꯨꯏꯅ ꯍꯥꯏꯔꯦꯃ
ꯍꯤꯗꯥꯛꯀ ꯍꯤꯗꯥꯛꯀ ꯑꯝꯇ ꯂꯧꯈꯠꯇꯦ ꯍꯥꯏꯕ ꯉꯁꯥꯏ ꯁꯪꯗꯗꯅ
ꯁꯪꯗꯤ ꯑꯩꯁꯨꯅꯦ ꯀ꯭ꯂꯥꯁ ꯇꯧꯔꯝꯗꯥꯏꯗ ꯂꯧꯈꯠꯂꯤꯗꯣ ꯑꯗꯨꯖꯤꯤꯟꯁꯦ ꯄꯥꯝꯕꯤꯗꯣꯒꯁꯨ ꯆꯤꯟꯕ ꯅꯠꯇ ꯑꯗꯨꯗꯅ ꯃꯥꯏ ꯈꯤꯇꯪ ꯂꯧꯈꯠꯂꯝꯃꯤ ꯑꯩ ꯍꯤꯗꯥꯛꯀ ꯂꯧꯈꯠꯄꯤꯔꯝꯗꯣꯏ ꯑꯗꯣ ꯑꯐꯁꯗꯅꯅꯦ ꯀꯣꯄ ꯀꯟꯗ ꯃꯅ ꯁ ꯅꯪꯒꯤ ꯀꯩ ꯍꯤꯗꯥꯛ ꯋꯥꯠꯂꯤꯒꯦ ꯑꯩꯅ ꯑꯩ ꯑꯩ ꯏꯗꯥꯟꯥꯟꯕ ꯂꯧꯈꯠꯇ꯭ꯔꯤ ꯀꯩꯅꯣ ꯍꯥꯏꯕ ꯃꯥꯏ ꯑꯄꯥ ꯁꯥꯕꯁꯦ ꯑꯩ ꯑ ꯇꯥꯅꯤꯡꯗꯒꯦ ꯉꯔꯥꯡꯁꯨ ꯕꯤꯕꯣ ꯉꯔꯥꯡ ꯑꯌꯨꯛꯁꯨ ꯑꯐ ꯁꯥꯗꯅ ꯉꯔꯥꯡꯗꯨ ꯆꯦꯃꯨꯅꯤ ꯅꯪ ꯇꯥꯗꯕ꯭ꯔꯣ ꯉꯔꯥꯡ ꯇꯥꯗꯦ
ꯉꯔꯥꯡ ꯉꯔꯥꯡ ꯑꯩ ꯉꯔꯥꯡ ꯑꯩ ꯉꯁꯤꯗꯤ ꯑꯩ ꯃꯣꯔꯅꯤꯡ ꯍꯧꯕꯅꯤ
ꯉꯔꯥꯡ ꯑꯌꯨꯛꯁꯤꯅꯦ ꯈꯪꯕ ꯏꯃ ꯀꯩꯅꯣ ꯇꯧꯔꯦ ꯑꯩꯅ ꯑꯩ ꯇꯦꯟ ꯊꯥꯅꯤ ꯍꯥꯏꯕꯗꯣ ꯑꯦꯁꯥꯏꯟꯃꯦꯟꯅꯦ ꯄꯨꯔꯥ ꯐꯤꯁꯟ ꯑꯣ ꯇꯤ ꯀꯩꯅꯣ ꯍꯧꯖꯤꯛꯀꯤ ꯑꯦꯖ ꯏꯂꯚꯦꯟꯁꯤꯁꯨ ꯑꯃꯨꯛ ꯑꯦꯟꯖꯤ ꯑꯣꯗꯣ ꯄꯨꯡ ꯃꯥ
ꯃꯥꯄꯅꯤ ꯃꯥꯄꯜꯂ ꯑꯣꯏꯇꯥꯏꯔꯗꯤ ꯄꯨꯡ ꯥꯡ ꯐꯋꯥꯏꯗ ꯑꯩꯗꯒꯤ ꯐꯣꯟ ꯇꯧꯔꯛꯑꯦ
ꯑꯗꯒꯤ ꯄꯤꯁꯦꯟ ꯕꯦꯟ ꯅꯝꯕꯔ
ꯗꯦꯠ ꯅꯝꯕꯔ ꯊ꯭ꯔꯤꯗ ꯑꯃ ꯊꯣꯛꯂꯛꯑꯦ ꯑꯗꯨꯁꯨ ꯑꯩꯅ ꯄꯥꯏꯔꯣ ꯍꯥꯏꯔꯦ ꯃꯉꯣꯟꯗꯒꯤ ꯄꯤꯁ ꯑꯍꯨꯝ ꯈꯥꯏꯗꯣꯛꯈꯔꯁꯦ ꯇꯥꯔ
ꯑꯗꯣ ꯑꯩꯉꯣꯟꯗꯒꯤꯗꯤ ꯐꯥꯏꯚꯇ ꯄꯤꯔꯛꯑꯣꯏ ꯑꯗꯨꯒ ꯂꯧꯁꯟꯈ꯭ꯔꯦ ꯑꯗꯨꯒ ꯑꯥ
ꯕ ꯎꯝ ꯑꯦ ꯑꯦꯁ ꯐꯣꯔꯇꯤꯟꯒ ꯑꯦꯁ ꯇꯨꯋꯜꯀ ꯄꯨꯂꯞ ꯄꯤꯁꯟꯕ
ꯄꯩꯁꯥ ꯂꯤ ꯀꯌꯥ ꯄꯁꯦꯟ ꯑꯣꯏꯔꯕꯅꯤꯅ ꯁꯦꯝꯗꯣꯛꯅ ꯆꯦꯞꯄꯟꯖꯅ ꯁꯦꯝꯣꯛꯄ ꯃ ꯀꯅ ꯄꯨꯜꯂꯞ ꯍꯥꯞꯆꯜꯂꯦꯗꯅ ꯑꯗꯨꯒ ꯑ ꯀꯩꯅꯣ ꯇꯧꯔꯦꯦ ꯆꯦ ꯃꯨꯅꯤꯀꯥꯗꯗꯤ ꯑꯦꯖ ꯑꯦꯁ ꯐꯣꯔꯇꯤꯟ ꯍꯦꯛ ꯂꯥꯛꯄꯒ ꯂꯣꯛꯇꯣ ꯐꯨꯜꯂꯒ ꯁꯛꯑ ꯃꯥꯒꯤ ꯍꯧꯅꯕꯤꯗꯣ ꯍꯧꯖꯤꯛꯀꯤ ꯍꯧꯅꯕꯤꯗꯣ
ꯎꯝ
ꯉꯔꯥꯡ ꯉꯁꯥꯏ ꯑꯩꯅ ꯍꯥꯏꯕ ꯄꯦꯁꯦꯟꯁꯦ ꯀꯩꯅꯝ ꯇꯧꯔ ꯂꯩꯔꯦꯅ ꯍꯥꯏꯕꯗꯣ ꯑꯩꯅ ꯅꯪꯉꯣꯟꯗ ꯑꯗꯨꯃꯥꯏꯅꯗꯤ ꯈꯔ ꯈꯞ ꯆꯤꯡꯗꯅ ꯄ ꯈꯦꯅ ꯇꯧꯅ ꯂꯩꯔꯕ ꯑꯗꯨꯒ ꯁꯦꯀꯦꯁꯟꯗ ꯃꯌꯥꯝ ꯂꯩꯔꯝꯃꯦ ꯍꯥꯏꯕꯁꯦ ꯃꯣꯅꯤꯀꯥꯗ ꯑꯗꯨꯔꯗꯤ ꯑꯗꯨꯝ ꯃꯄꯨꯡ ꯅꯤꯄꯥꯟ ꯑ ꯑꯗꯨꯋꯥꯏꯐꯥꯎ ꯂꯩꯈ꯭ꯔꯦꯕ ꯍꯣꯏ ꯑꯗꯨꯃꯥꯏꯅ ꯃꯥꯗꯣ ꯂꯩꯈ꯭ꯔꯦ ꯄꯨꯡ ꯅꯤꯄꯥꯟꯗꯕꯨ ꯃꯣꯔꯅꯤꯡ ꯁꯦꯁꯟ ꯇꯧꯔꯝꯗꯦꯅ ꯍꯥꯏ ꯑꯗꯨꯒꯤ ꯃꯥ
ꯑꯦ ꯉꯁꯤꯁꯨ ꯑꯩꯅ ꯌꯦꯡꯉꯣꯅꯦ ꯑꯩꯗꯤ ꯉꯔꯥꯡ ꯄꯨꯡ ꯏꯚꯤꯅꯤꯡ ꯇꯔꯨꯛ ꯍꯦꯜꯂꯕꯐꯥꯎꯗ ꯆꯪꯉꯒ ꯌꯥꯝꯧꯉ ꯆꯤꯅꯤꯡꯕ꯭ꯔꯀꯥꯟꯗ ꯆꯪꯉꯒ ꯁꯛꯅꯤꯡ
ꯑꯗ ꯍꯥꯏꯗꯤ ꯃ ꯑꯗꯨ ꯑꯦꯁ ꯂꯚꯦꯟꯗꯨꯗꯁꯨ ꯂꯧꯕꯤꯌꯨꯕ ꯑꯩꯗꯤ ꯆꯤꯜꯂꯁꯨ ꯆꯤꯟꯅꯅ ꯆꯦꯃꯣꯅꯤꯀꯥꯁꯨ ꯆꯤꯜꯂꯦ ꯈꯪꯕꯩ ꯆꯦꯃꯣꯅꯤꯀꯥ ꯀꯒꯤ ꯍꯤꯗꯥꯛ ꯊꯥꯕꯤꯔꯛꯏꯅꯤ ꯑꯗꯒꯤ ꯁꯔꯚꯤꯁ ꯚꯤꯖꯤꯠ ꯂꯣꯏ ꯄꯥꯜꯂꯛꯏꯅꯤ ꯑꯩꯅ ꯑꯗꯒꯤ ꯖꯦꯃꯨꯅꯤꯀꯥꯒꯤ ꯍꯤꯗꯥꯛꯐꯥꯎ ꯂꯧꯈꯠꯄꯤꯔꯛꯏꯅꯤ ꯈꯪꯕ꯭ꯔꯥ ꯑꯗꯨꯝ ꯇꯧꯕꯤꯔꯛꯏꯅꯦ ꯍꯥꯏꯕ ꯊꯕꯛ ꯇꯧꯍꯕ꯭ꯔꯥ ꯑꯩꯅ ꯍꯥꯏꯁꯤꯅꯦ ꯃꯥꯅꯦ ꯁꯤ ꯀꯩꯝꯇꯧꯕ ꯅꯠꯇꯦꯡꯉꯔꯦꯝꯝꯃꯦ ꯑꯗꯨꯒ ꯐꯁꯥꯗꯅ ꯁꯤ ꯅꯪ ꯀꯩ ꯋꯥꯠꯂꯤꯗꯤ ꯀꯩ ꯂꯧꯈꯠꯇ ꯋꯥꯠꯂꯤꯒꯦ ꯐꯝꯗꯅ ꯑꯗꯨꯝ ꯂꯩꯔꯒ ꯕꯦꯟ ꯅꯝꯕꯔ ꯑꯩ ꯊꯣꯛꯂꯛꯀꯗꯧꯔꯁꯨ ꯃꯉꯣꯟꯗ ꯑꯦꯁꯥꯏꯟꯃꯦꯟ ꯌꯥꯎꯔꯛꯦ ꯂꯩꯃꯤꯕ ꯃꯗꯨꯁꯨ ꯑꯩꯗꯤ ꯑꯗꯨ ꯌꯥꯎꯗꯕꯤꯗ ꯇꯛꯂ ꯈꯜꯂꯦ ꯑꯗꯨꯒ
ꯊꯣꯛꯂꯛꯄ꯭ꯔꯣ ꯑꯗꯨ ꯏꯕꯗꯗꯤ ꯑꯩꯈꯣꯏꯗꯣ ꯂꯣꯏ ꯇꯔꯨꯛ ꯇꯔꯨꯛ ꯏꯌꯦ ꯑꯦ ꯑꯗꯨ ꯃꯥꯏ ꯋꯥꯠꯂꯤ ꯅꯇ꯭ꯔꯣ ꯑꯗꯨꯗꯤ
ꯋꯥꯠꯂꯤꯗ ꯑꯗꯨꯒ ꯄꯤꯁꯦꯟꯗꯨꯁꯨ ꯌꯦꯡꯉꯨꯅꯦ ꯑꯩꯅꯗꯤ ꯄꯦꯁꯦꯟꯗꯁꯨ ꯀꯅꯥꯝ ꯂꯩꯇ꯭ꯔꯕ ꯉꯥꯛꯇ ꯍꯥꯞꯄꯝꯃꯦ
ꯈꯪꯗꯦꯗ ꯑꯩ ꯍꯧꯖꯤꯛ ꯊꯥꯕꯛ ꯌꯥꯝ ꯆꯠꯅꯤꯡꯗꯦ ꯇꯣꯛꯅꯤꯡꯉꯦ ꯑꯩ
ꯈꯜꯜꯂꯤꯦ ꯃ ꯑꯗꯨꯅ ꯑꯩꯅ ꯏ ꯆꯥꯔꯛꯇꯅꯅ ꯃꯣꯏꯒꯤꯗꯤ ꯑꯦꯁꯥꯏꯟꯃꯦꯟ ꯆꯠꯁꯦ ꯁꯦꯝꯕꯤꯔꯒ ꯊꯝꯕꯤꯔꯝꯃꯦꯅ ꯍꯥꯏꯖꯣꯛꯏꯅꯦ ꯏ ꯀꯥꯈꯂꯥ
ꯊꯕꯛ
ꯃꯣꯏꯗꯤ ꯄꯥꯏꯕ ꯄꯥꯏꯕ ꯄꯥꯏꯕ ꯄꯥꯏꯕꯅ ꯑꯦꯖ ꯏꯂꯚꯦꯟꯗꯣ ꯃꯥꯅ ꯉꯥꯏꯍꯥꯛ ꯉꯥꯏꯍꯥꯟ ꯅꯨꯡꯊꯤꯟ ꯄꯥꯏꯔꯛ ꯑꯗꯣ ꯃꯥ ꯑꯗꯨꯗꯤ ꯄꯥꯏꯒꯦ ꯍꯥꯏꯔꯛꯇꯦꯕ ꯗꯤ ꯐꯥꯏꯒꯁꯨ ꯈꯔ ꯂꯩꯇꯕ ꯇꯣꯏꯅ ꯄꯥꯏꯒꯦ ꯍꯥꯏꯔꯛꯑꯦꯕ ꯑꯉꯥꯡꯁꯦ ꯑꯦ ꯔꯥꯚꯦꯟꯗꯨꯣ ꯗꯣꯛꯇꯔ ꯃꯌꯥꯝꯗꯨꯒꯤ ꯑꯃꯨꯛ ꯇꯧꯅꯔꯦ ꯑꯗ ꯑꯦꯟ ꯖꯤ ꯑꯣ
ꯑꯗꯣ ꯍꯌꯦꯡꯗꯤ ꯃꯣꯏ ꯑꯅꯤ ꯇꯥꯟꯗꯣꯏ ꯑꯣꯏꯔꯝꯒꯅꯤ ꯃꯣꯅꯤꯀꯥ ꯏꯕꯥꯅꯤ ꯑꯃ ꯇꯥꯟꯗꯣꯏꯔꯝꯒꯅꯤ
ꯈꯪꯗꯦ ꯆꯦ ꯃꯣꯅꯤꯀꯥ ꯑꯗꯨꯅ ꯍꯥꯏ ꯀ꯭ꯔꯣꯝ ꯇ ꯑꯗꯨ ꯇꯥꯟ ꯑꯩꯒ ꯃꯣꯏ ꯑꯦ ꯀꯥꯡꯍꯧꯒ ꯇꯥꯗꯣꯏ ꯆꯥꯠꯂꯝ ꯏꯕꯦ ꯌꯥꯏꯒ ꯍꯌꯦꯡꯗꯤ ꯄꯨꯟꯗꯨꯅꯦ ꯑꯗꯨꯣꯏꯃ ꯑꯁ ꯑꯩ ꯏꯕꯤ ꯌꯥꯔꯗ ꯇꯝꯦ
ꯃꯥ ꯅꯥꯏꯠ ꯂꯣꯏꯗꯔꯤꯕ꯭ꯔꯣ
ꯍꯌꯦꯡꯐꯥꯎ ꯂꯥꯛꯈꯤꯗꯅꯦ ꯍꯥꯏꯌꯦ ꯍꯌꯦꯡ ꯑꯩꯒ ꯅꯣꯡꯃ ꯑꯃ ꯄꯨꯜꯂꯦꯕ ꯄꯃꯤꯒ ꯅꯤꯡꯅꯤꯝꯄꯨꯟꯗꯨꯅꯦꯕ
ꯅꯣꯡꯃꯇꯪ ꯉꯥꯏꯔꯦ ꯐꯥꯔꯦ
ꯄꯥꯝꯃꯦꯒ ꯑꯅꯤ ꯗꯅꯠꯇꯤ ꯒ ꯑꯅꯤ ꯄꯨꯟꯗꯨꯅ ꯗꯅꯕꯤꯇꯤꯗꯨ ꯁꯨꯄ꯭ꯔꯤꯌꯥꯒ ꯌꯥꯝ ꯇꯥꯃꯤꯟꯅ꯫ꯅꯤꯡꯗꯕꯅꯦ
ꯉꯥꯏꯆꯅ ꯐꯔꯥꯕꯦꯟꯅ ꯃꯔꯣ ꯑꯩ ꯍꯌꯦꯡ ꯃꯣꯔꯅꯤꯡ ꯃꯣꯏ ꯑꯅꯤꯗꯒꯤ ꯍꯦꯅ ꯑꯣꯕꯔ ꯂꯧꯅꯔꯗꯤ ꯑꯩ ꯉꯁꯥꯏ ꯃꯌꯥꯝꯗꯣ ꯍꯥꯏꯒꯅꯦꯕ ꯑꯩ ꯌꯥꯝ ꯁꯥꯎꯅꯅꯦ ꯑꯩ ꯃꯣꯏ ꯑꯗꯨꯃꯥꯏ
ꯁꯨꯇꯤꯌꯥꯜꯂꯦꯃ ꯃꯔꯣꯏꯌꯦ ꯉꯁꯤꯗꯩ ꯂꯩꯔꯤꯕꯀꯥꯅꯦ
ꯅꯠꯇꯦ ꯑ ꯍꯟꯗꯤ ꯂꯩꯔꯝꯒꯅꯤꯅꯤꯅ
ꯑꯍꯗꯣ ꯍꯥꯏꯦꯃ ꯍꯟꯗꯣ ꯑꯩ ꯍꯥꯏꯁꯤꯅꯦ ꯍꯥꯏꯔꯨꯔꯁꯤꯅꯦ ꯃꯥ ꯊꯣꯛꯄ ꯑꯃ ꯈꯣꯡꯉꯀꯥꯟꯗꯒꯤ ꯍꯣꯏꯗꯣꯛ ꯑꯣꯟꯁꯤꯜꯂꯒ ꯑꯗꯨꯣꯏꯅ ꯇꯜꯂꯦꯕ ꯍꯩꯅꯗꯦꯕ
ꯈꯣꯝꯃꯛꯄ ꯌꯥꯔꯣꯏ ꯍꯦꯟꯃꯜꯂꯦ ꯏꯆꯦ ꯅꯪꯒꯤꯗꯤꯦꯝ ꯁꯦꯝꯃꯝꯗꯕꯅ ꯐꯗꯣꯏꯔꯥ ꯍꯥꯏꯗꯣꯏꯅꯦ ꯑꯩꯅ ꯃꯥꯏ ꯇꯧꯗꯣꯏ ꯁꯔꯨꯛꯄꯨꯗꯤ
ꯎꯝ
ꯃꯣꯏ ꯑꯦꯗꯚꯥꯏꯁꯇꯣ ꯉꯔꯥꯡꯗꯒꯤ ꯂꯩꯔꯕ ꯉꯥꯛꯇꯅꯦꯕ ꯑꯩꯅ ꯇꯧꯔꯤꯗꯨꯁꯨ ꯑꯌꯨꯛꯇꯨꯗ ꯌꯨꯔꯤꯟꯕꯨ ꯊꯥꯕꯣ ꯑꯃꯨꯛ ꯊꯥꯕ
ꯈꯪꯗꯦ ꯃꯦꯝ ꯑꯩꯈꯣꯏꯅꯒ ꯆꯤꯡꯉꯝꯃꯤꯕ ꯊꯧꯔꯝꯃꯤꯕ ꯁꯦꯝꯃꯝꯃꯤꯕ ꯃꯌꯥꯝꯗꯣ ꯃꯣꯏꯗꯤ ꯑꯝꯇ ꯁꯦꯝꯃꯝꯃꯣꯏꯗꯤ
ꯑꯩꯉꯣꯟꯗ ꯐꯣꯟ ꯇꯧ ꯐꯣꯟ ꯇꯧ ꯍꯥꯏꯌꯦ ꯁꯥ ꯑꯩ ꯐꯣꯟ ꯇꯧ ꯂꯩꯕꯩ ꯃꯇꯝ ꯁꯪꯗꯦ ꯍꯥꯏꯕ ꯑꯩ ꯃꯇꯝ ꯃꯥꯡꯉꯦꯕ ꯑꯩ ꯐꯣꯟ ꯇꯧꯕꯩ ꯃꯇꯝ ꯁꯪꯗꯦ ꯑꯩ ꯀꯣꯟ ꯇꯧꯅꯕ ꯔꯨꯠꯇꯨ ꯊꯥꯒꯠꯀꯦ ꯍꯥꯏꯕꯅꯤ
ꯑꯩꯈꯣꯏꯅ ꯇꯧꯕ ꯑꯣꯏꯇꯥꯔꯗꯤ ꯃꯣꯏ ꯇꯧꯔꯛꯄꯅꯤ
ꯑꯦꯁ ꯐꯤꯞꯇꯤꯟꯒꯤ ꯑꯩꯅ ꯍꯤꯗꯥꯛ ꯀꯧꯇꯥꯔꯗ ꯀꯩꯀꯩ ꯌꯥꯎꯔꯤꯒꯦ ꯌꯦꯡꯉꯨꯕꯀꯥꯟꯗ ꯃꯃꯥꯡꯗ ꯍꯥꯟꯅ ꯂꯩꯔꯝꯃꯦ ꯍꯥꯏꯌꯦ ꯃꯤꯁ ꯀꯅꯥꯅꯣꯝ ꯍꯥꯏ ꯑꯗꯨꯗꯒꯤ ꯍꯤꯗꯥꯛ ꯄꯨꯂꯞ ꯌꯥꯎ ꯂꯩꯍꯧꯕꯅꯦ
ꯑꯗꯨꯅ ꯑꯣ
ꯑꯗꯨ ꯆꯦ ꯄꯥꯝꯃꯦ ꯗꯨꯗ ꯍꯥꯏꯐꯦꯠ ꯈꯪꯕꯅꯤꯅꯅꯦ ꯃꯣꯏ ꯁꯦꯅꯤꯌꯥꯔ ꯃꯁꯦꯟꯅꯤꯅ ꯅꯆꯦ ꯖꯣꯏꯃꯥꯇꯤꯗ ꯍꯪꯉꯣ ꯍꯥꯏꯔꯦꯕ ꯃꯥꯅ ꯍꯥꯏ ꯉꯥꯏꯈꯣ ꯑꯗꯣꯏ ꯂꯥꯛꯇꯅꯁꯨ ꯑꯗꯨꯝ
ꯃꯉꯣꯟꯗ ꯍꯥ ꯍꯥꯏꯗꯣ ꯑꯩꯅ ꯁꯨꯃꯥꯏꯅ ꯇꯧꯅꯕ꯭ꯔꯥꯅ ꯍꯪꯉꯤꯗꯣ ꯑꯩꯅ ꯁꯤꯒꯤ ꯄꯣꯠꯁꯦ ꯁꯃꯥꯏꯟ ꯇꯧꯅꯕ꯭ꯔꯥ
ꯃꯣꯏ ꯂꯥꯏꯁꯪꯁꯤ ꯆꯥꯎꯈꯠꯍꯗꯣꯏꯒꯤ ꯑꯩꯈꯣꯏꯅ ꯇꯧꯕꯩꯗꯤ ꯏꯁꯨꯁꯨ ꯆꯥꯎꯊꯣꯛꯍꯟꯗꯣꯏꯒꯤ
ꯑꯗꯨꯕꯨ
ꯏꯁꯨ ꯆꯥꯎꯊꯣꯛꯄ ꯄꯟꯆꯠ ꯅꯝꯕꯔ ꯋꯥꯟ ꯏꯕꯦ
ꯍꯧꯖꯤꯛ ꯀꯥꯟ ꯊꯕꯛ ꯇꯧꯕꯗ ꯌꯥꯝ ꯅꯨꯡꯉꯥꯏꯇꯦ ꯑꯁꯨꯛꯌꯝ ꯀꯨꯏꯔꯦ ꯀꯩꯅꯣꯝ ꯇꯧꯈꯠꯂꯑꯦ ꯍꯟꯗꯛ ꯃꯔꯛꯁꯤ
ꯅꯨꯡꯉꯥꯏꯇꯦ ꯑꯩ ꯍꯥꯏꯖꯤꯅꯤ ꯑꯩꯈꯣꯏ ꯃꯁꯦꯜ ꯂꯧꯅꯍꯧꯕꯅ ꯐꯕꯅꯦ ꯃꯔꯣꯝꯗ ꯋꯥꯔꯁꯨ ꯋꯥꯅꯤ
ꯑꯩꯗꯤ ꯑꯩꯗꯤ ꯄ꯭ꯔꯥꯏꯖ ꯂꯧꯗ꯭ꯔꯦ ꯑꯩ ꯁꯨꯃꯥꯏ ꯍꯥꯏꯕ ꯆꯦ ꯎꯁꯥꯅꯤꯗ
ꯇꯧꯗꯧ ꯃꯥꯥꯟ꯭ꯗꯔꯦ ꯅꯣꯏ
ꯆꯦ ꯑꯩ ꯑꯦꯗꯚ꯭ꯔꯥꯏꯖꯔ ꯇꯧꯗ꯭ꯔꯤ ꯀꯃꯥꯏꯟ ꯇꯧꯗꯣꯏꯅꯣꯅ ꯍꯥꯏꯕ ꯑꯗꯣ ꯃꯥꯅ ꯇꯧ ꯃꯥꯁꯨ ꯈꯪꯉꯝꯃꯦ ꯇꯧꯗꯕ ꯃꯤ ꯐꯅꯌꯥꯝ ꯋꯥꯠꯂꯤꯗꯅ ꯍꯥꯏꯔꯦꯕꯀꯣ
ꯎꯝ
ꯑꯗꯣ ꯑꯃꯨꯛ ꯇꯧꯒꯦ ꯍꯥꯏꯔꯛꯇꯣꯏ ꯑꯣꯏꯔꯝꯅꯤꯗꯤ ꯍꯥꯏꯔꯛꯑꯦꯕ
ꯇꯨꯃꯤꯟ ꯂꯩꯅꯒ꯭ꯔꯦ ꯊꯖꯥꯗꯦꯗ
ꯑꯁ ꯑꯗꯨꯕꯨ ꯇꯨ ꯊꯥꯎꯖꯟ ꯀꯩꯅꯣꯒꯤ ꯇ꯭ꯋꯦꯟꯇꯤ ꯁꯤꯛꯁꯀꯤ ꯀꯩꯅꯣꯗꯣ ꯀꯦ ꯄꯤ ꯑꯥꯏꯗꯣ ꯅꯣꯏꯗꯤ ꯂꯥꯏꯕ꯭ꯔꯣ ꯑꯩꯈꯣꯏꯗꯤ ꯌꯥꯝ ꯂꯨꯏ ꯍꯥꯏꯕ ꯅꯪ ꯍꯟꯗꯛꯀꯤ ꯀꯦ ꯄꯤ ꯑꯥꯏꯗꯣ ꯀꯩꯅꯣꯝ ꯇꯧꯏ
ꯇ꯭ꯋꯦꯟꯇꯤ ꯁꯤꯛꯁꯀꯤꯗꯨ
ꯆꯟꯅꯗ꯭ꯔꯤ ꯉꯩ ꯑꯗꯨ ꯀꯣꯛ
ꯇꯧꯊꯣꯛꯁꯦꯃꯦ
ꯃꯣꯡꯗꯨ ꯂꯣꯏꯅ ꯄꯨꯂꯞ ꯂꯧꯍꯧꯕ ꯌꯥꯅꯕ
ꯃꯣꯛ ꯗꯔꯤꯜ ꯑꯣꯏꯅ ꯇꯧꯔꯗꯤ ꯀꯩꯅꯣ ꯇꯧꯗꯣꯏ ꯅꯠꯇ꯭ꯔꯣ ꯂꯞ ꯂꯥꯎꯗꯣꯏ ꯅꯠꯇ꯭ꯔꯣ ꯑꯩꯈꯣꯏ ꯋꯥꯔꯗꯀꯤ ꯑꯣꯏꯔꯒꯁꯨ ꯂꯥꯎꯗꯣꯏ ꯅꯠꯇ꯭ꯔꯣ
ꯂꯥꯎꯕꯗꯤ ꯑꯩꯈꯣꯏꯅ ꯁ꯭ꯋꯥꯏꯗ ꯂꯥꯎꯕ ꯋꯥꯅꯤ ꯂꯥꯎꯗꯧ ꯅꯠꯇꯦꯍꯦ
ꯑꯦ ꯑꯗꯨ ꯀꯩꯅꯣꯗꯤ ꯌꯥꯔꯣꯏꯍꯦ
ꯇꯧꯋꯦꯍꯦ ꯉꯍꯥꯃꯨꯛꯁꯨ ꯉꯍꯃꯨꯛꯁꯨ ꯇꯧꯏ ꯕꯦꯠ ꯅꯝꯕꯔ ꯊ꯭ꯔꯤꯗ
ꯀꯃꯥꯏ ꯑꯗꯨ ꯀꯃꯥꯏꯅ ꯃꯤ ꯇꯤꯝꯖꯨ ꯁꯨꯗꯅ ꯀꯃꯥꯏꯟ ꯇꯧꯗꯣꯏꯕ
ꯑꯗꯨꯅꯦ ꯍꯥꯏꯖꯦ ꯑꯗꯨꯅꯦ ꯍꯥꯏꯖꯦ ꯑꯩꯈꯣꯏꯒꯤ ꯇꯧꯃꯤꯟꯅꯒꯗꯕ ꯃꯤꯗꯣ ꯈꯔ ꯈꯣꯝꯕ ꯑꯗꯨꯗꯖꯨ ꯑꯈꯣꯏ ꯃꯔꯤ ꯃꯉꯥꯥ ꯅ ꯇꯧꯒꯤ ꯍꯥꯏꯕ
ꯑꯩꯈꯣꯏ ꯃꯧꯗ꯭ꯔꯤꯜ ꯇꯧꯔꯦꯅ ꯈꯜꯂꯖꯦ ꯑꯗꯣ ꯕꯤꯗꯤꯑꯣ ꯅꯝꯗꯣꯏꯔꯣ ꯀꯩꯅꯣ ꯉꯥꯔꯥꯡ ꯃꯣꯛ ꯗꯔꯤꯜ ꯇꯧꯖꯦ ꯍꯥꯏꯗ ꯍꯥ ꯕꯤꯗꯤꯌꯣ ꯅꯝꯗꯔꯥꯖꯨ ꯌꯥꯔꯦ ꯀ꯭ꯂꯥꯁ ꯇꯧꯕꯒꯤ ꯁꯥꯏꯟꯗꯣ ꯂꯧꯍꯧꯔꯗꯤ ꯌꯥꯔꯦ ꯑꯗꯣ ꯀ꯭ꯂꯥꯁꯇ ꯑꯣꯏꯗꯤ ꯉꯥꯍꯟꯃꯨꯛꯀꯤ ꯑꯗꯨꯃꯥꯏꯅ ꯑꯗꯨꯝ ꯁꯤ ꯄꯤ ꯑꯥꯔꯒꯤ ꯇꯧꯔꯒ ꯐꯣꯇꯣ ꯅꯝꯕꯅ ꯑꯗꯨꯝ ꯌꯥꯗ꯭ꯔꯣ ꯍꯥ ꯐꯣꯇꯣ ꯑꯣꯏꯅ ꯅꯝꯃꯖꯦ ꯑꯗꯨꯗꯤ
ꯐꯣꯇꯣ ꯅꯝꯃꯅꯤꯗꯅ ꯀ꯭ꯂꯥꯁꯀꯤ ꯑꯩꯈꯣꯏꯅ ꯍꯧꯖꯤꯛ ꯍꯟꯗꯛ ꯈꯣꯝꯃꯤꯗꯣ ꯑꯗꯨ ꯃꯊꯪꯗꯗꯤ
ꯗꯗꯤ ꯁꯥꯏꯟ ꯇꯧꯔꯣꯏ ꯍꯥꯏꯕꯅꯦꯕ ꯇꯧꯗꯕꯒꯩ
ꯁꯥꯏꯟ ꯇꯧꯔꯣꯏ ꯍꯥꯏꯗꯤ
ꯑꯩꯈꯣꯏꯅ ꯍꯟꯗꯛ ꯆꯦ ꯑꯃ ꯄꯨꯗ꯭ꯔꯣ ꯑꯦꯄ꯭ꯔꯥꯏꯖꯦꯜꯗ ꯑꯩꯈꯣꯏꯅ ꯀ꯭ꯂꯥꯁꯇꯣ ꯁꯤꯡꯉꯤ ꯃꯤ ꯁꯤꯡꯉꯩ ꯌꯥꯎꯒꯦ ꯑꯥ ꯃꯤ ꯁꯤꯡꯉꯒꯩ ꯌꯥꯎꯒꯤꯅ
ꯑꯥ ꯑꯗꯨ ꯀꯩꯗꯧꯔꯣꯏꯕ ꯐꯣꯇꯣ ꯑꯣꯏꯅ ꯄꯤꯔꯛꯑꯣꯕ ꯁꯥꯏꯟ ꯇꯧꯔꯔꯣꯏꯕ ꯇꯧꯗ꯭ꯔꯁꯨ ꯌꯥꯔꯦꯕ
ꯁꯥꯏꯟ ꯇꯧꯗꯕꯗꯣ ꯍꯟꯗꯛꯀꯤꯗꯤ ꯑꯩꯈꯣꯏ ꯀ꯭ꯂꯥꯁ ꯇꯧꯗꯕꯤꯗ ꯁꯥꯏꯟ ꯇꯧꯁꯜꯂꯤꯗꯅ ꯑꯗꯨꯝ ꯃꯣꯏꯅ ꯑꯗꯨꯝ ꯇꯧꯁꯜꯂꯛꯏꯗꯅ ꯇꯧꯍꯜꯂꯛꯏꯗꯅ ꯃꯊꯪꯗ ꯀ꯭ꯂꯥꯁ ꯇꯧꯗꯧ ꯃꯤꯅꯤ ꯁꯨꯥꯏꯅ ꯇꯧꯔꯣꯏ ꯍꯥꯏꯕ
ꯍꯣꯏ ꯏꯟ ꯆꯥꯁꯅꯍ